ꯍꯂꯣ ꯇꯥꯔꯦ - ꯇꯥꯔꯦ ꯏꯀꯣ ꯆꯠ
ꯍꯜꯂꯣ
ꯍꯂꯣ ꯇꯥꯏ
ꯑꯣ ꯑꯩꯅ ꯉꯥꯡꯕ ꯑꯣꯏꯅ ꯇꯥ ꯂꯩꯔꯕ ꯁꯣꯝꯗ ꯑꯗꯨꯗꯣ
ꯎꯝ ꯏꯀꯣ ꯆꯠꯄ ꯈꯔ ꯌꯥꯎꯕꯅꯦ꯫ ꯃꯥꯅꯦ ꯃꯁꯥꯅꯤ ꯑꯦꯀꯥꯎꯟ ꯈꯔ ꯏꯀꯣ ꯆꯠꯄ ꯌꯥꯎꯕꯅꯦ ꯏꯇꯣꯝꯗ ꯇꯥꯖꯕꯗꯤ ꯐꯔꯛ ꯇꯥꯏꯌꯦ ꯎꯝ ꯑꯗꯨꯃꯥꯏꯅ ꯇꯥꯕ ꯍꯦꯍ‌ꯦꯛ ꯌꯥꯎꯕꯅꯦꯕ ꯀꯩꯗꯧꯔꯝꯃꯤꯅꯣ
ꯑꯩꯁꯨꯨꯝ ꯂ
ꯑꯩ ꯁꯨꯝ ꯂꯩꯔꯝꯃꯤꯅꯦ ꯀꯧꯁꯨ ꯇꯧꯗꯦ ꯀꯔꯤ ꯀꯔꯤ ꯇꯧꯔꯤꯒꯦ ꯍꯧꯖꯤꯛꯀꯥꯟꯁꯤꯕꯣ
ꯀꯩ ꯍꯥꯏ
ꯍꯧꯖꯤꯛꯀꯥꯟꯁꯤꯕꯨ ꯀꯔꯤ ꯀꯔꯤ ꯇꯧꯔꯤꯒꯦꯕ? ꯑꯗꯨꯝ ꯀꯩꯁꯨ ꯊꯣꯏꯗꯣꯛꯄ ꯇꯧꯗ ꯑꯗꯨꯝ ꯂꯩꯔꯤ꯫ ꯄꯨꯛꯂꯩꯗ ꯂꯩꯕꯥ ꯑꯥ ꯃꯔꯨꯞ ꯍꯥꯏꯒꯗ꯭ꯔꯥ ꯁꯣꯝꯗꯤ ꯀꯩꯗꯧꯕꯤꯔꯤꯒꯦ? ꯑꯩꯗꯤ ꯗꯨꯀꯥꯟ ꯆꯠꯂꯨꯝꯅꯦ꯫ ꯄꯣꯠ ꯂꯩꯕ ꯑꯗꯨ ꯍꯜꯂꯛꯑꯒ ꯁꯨꯝ ꯐꯃꯨꯡꯗ ꯂꯩꯔꯝꯕꯅꯤꯗ꯫ ꯌꯨꯝꯗ ꯂꯩꯇꯕ꯭ꯔ ꯌꯨꯝꯗ ꯂꯩ ꯑꯣ ꯍꯧꯖꯤꯛꯀꯥꯟꯁꯦ ꯀꯔꯤ ꯀꯔꯤ ꯊꯕꯛ ꯏꯪꯈꯥꯡꯒꯨꯝꯕ ꯅꯠꯇ꯭ꯔꯒ ꯀ ꯀꯣꯂꯦꯖ ꯀꯥꯕ ꯑꯗꯨꯒꯨꯝꯕ ꯇꯧꯕ꯭ꯔꯥ ꯀꯃꯥꯏꯅ ꯇꯧꯏ ꯑꯩ ꯀꯣꯂꯦꯖ ꯂꯣꯏꯔꯦ ꯑꯥ ꯃꯥꯁꯇꯔꯁꯨ ꯂ‌ꯣꯏꯁꯤꯜꯂꯦꯕꯀꯣ ꯑꯣ ꯑꯗꯨꯒ ꯍꯧꯖꯤꯛꯅ ꯄꯤ ꯑꯩꯠꯁ ꯗꯤ ꯇꯧꯔꯤꯌꯦ ꯑꯣ ꯀꯩ ꯁꯕꯖꯦꯛꯇ ꯇꯧꯕ ꯃꯅꯤꯄꯨꯔꯤꯗ ꯑꯦꯝ ꯌꯨ ꯗꯔꯥꯗꯣ ꯅꯠꯇꯦ ꯗꯤꯑꯦꯝꯌꯨꯗ ꯑꯣ ꯃꯥꯁꯇꯔꯕꯨꯗꯤ ꯑꯦꯝꯌꯨꯗ ꯇꯧꯔꯛꯑꯦꯕ ꯑꯥ ꯄꯤ ꯑꯩꯠꯁꯗꯤ ꯇꯧꯕꯗ‌ꯣ ꯗꯤꯑꯦꯝꯗꯒ ꯅꯨꯡꯉꯥꯏꯕ꯭ꯔꯥ ꯀꯃꯥꯏꯅ ꯇꯧꯏ ꯑꯥ ꯅꯨꯡꯉꯥꯏꯕꯗꯤ ꯀꯔꯝꯕꯅ ꯍꯦꯜꯂꯦ ꯑꯦꯝꯌꯨꯅ ꯍ‌ꯦꯜꯂꯤꯗ ꯑꯥ ꯗꯤꯑꯦꯝꯁꯦ ꯍꯥꯟꯅ ꯇꯝꯃꯛꯇꯕꯅꯤꯅꯅꯦ ꯎꯝ ꯄꯨꯝꯅꯧ ꯅꯧꯅ ꯊꯣꯛꯑꯦꯕ
ꯑꯗꯣ
ꯗ‌ꯣ
ꯈꯪꯗꯦ ꯑꯃꯅ ꯁ‌ꯦꯟ ꯁꯦꯟꯇ꯭ꯔꯦꯜꯅꯤꯗꯅ ꯑꯃꯅ ꯏꯁꯇꯦꯠꯀꯤ ꯑꯣꯏꯕꯅꯤꯅ ꯐꯖꯅ ꯈꯦꯠꯅꯔꯦ
ꯍꯣꯏ ꯑꯥ ꯂꯩꯕꯗꯤ ꯑꯥꯔꯠꯁꯀꯤꯗ ꯀ ꯀꯥꯏꯋꯥꯏꯗ ꯂꯩꯒꯦ ꯃꯅꯤꯄꯨꯔꯤ ꯗꯤꯄꯥꯔꯠꯃꯦꯟꯁꯦ ꯑꯁꯨꯝ ꯅꯥꯀꯟ ꯐꯤꯖꯤꯛꯁ ꯀꯩꯀꯥ ꯂꯩꯕꯗꯨ ꯂꯩꯕ꯭ꯔꯥ ꯑꯥꯔꯠꯁꯇ ꯂꯩꯕ꯭ꯔꯥ ꯀꯗ‌ꯣꯝꯗ ꯂꯩ ꯗꯤꯑꯦꯝ ꯒꯤꯁ‌ꯦ ꯑꯥ
ꯍꯨꯃꯦꯟꯅꯤꯇꯤꯁ ꯕ꯭ꯂ‌ꯣꯛ ꯑꯅ
ꯑꯥ ꯑꯦꯕ꯭ꯂꯣꯛ ꯂꯩꯕꯗꯣ ꯑꯥꯑꯥ ꯑꯗꯨꯒꯤꯅ ꯃꯅꯤꯡ ꯊꯪꯕꯗ ꯕꯤꯜꯗꯤꯡ ꯑꯝ ꯂꯩꯕꯗꯣ ꯑꯣ ꯅꯧꯅ ꯁꯥꯕꯗꯣ ꯍꯣꯏ ꯑꯣ ꯑꯣ ꯑꯗꯨꯗꯤ ꯄꯦꯁꯀꯖꯨ ꯂꯩꯒꯨꯝ ꯇꯧꯗꯥꯏ ꯑꯗ꯭ꯋꯥꯏꯗ ꯈꯪꯗꯤꯌ‌ꯦ ꯄ‌ꯦꯁ ꯐꯤꯖꯤꯀꯦꯜ ꯏ ꯏꯗꯨꯀꯦꯁꯟꯒꯤꯁꯨ ꯂꯩ ꯇꯧꯕ꯭ꯔꯥ ꯃꯊꯛꯇ ꯍ꯭ꯌꯨꯃꯤꯅꯤꯇꯤꯁꯀꯤ ꯗꯤꯄꯥꯔꯠꯃꯦꯟ ꯑꯃꯗꯤ ꯂꯩꯕ꯭ꯔꯥ ꯀꯩꯅꯝ ꯇꯧꯋꯦꯕ ꯎꯝ ꯎꯝ ꯍꯟꯗꯛ ꯚ‌ꯣꯠ ꯇꯧꯋꯤꯗꯅ ꯃꯣꯏꯒꯤ ꯀꯩꯅꯣ ꯀꯥꯡꯕꯨꯒꯤ ꯑ‌ꯣ ꯃꯥꯁꯇꯔ ꯀꯥꯡꯒꯨꯒꯤ ꯍꯣꯏ ꯇꯧꯕꯅꯤ ꯑ ꯑꯩꯈꯣꯏꯁꯨ ꯊꯥꯗꯕ ꯌꯥꯎꯋꯦ ꯑꯣ ꯑꯗꯨꯗ ꯑꯩꯈꯣꯏꯒꯤ ꯁ꯭ꯄꯣꯔꯠ ꯗꯤꯄꯥꯔꯠꯃꯦꯟꯒꯤ ꯊꯣꯛꯄꯗꯣ ꯍꯥꯟꯗꯥꯛ ꯀꯥꯈꯤꯕꯗꯣ ꯎꯝ ꯈꯪꯕ꯭ꯔꯥ ꯃꯃꯤꯡꯗꯣ ꯀꯩ ꯍꯥꯢꯕꯅꯣꯗꯤ ꯀꯥꯎꯈ꯭ꯔꯦ ꯑꯗꯨ ꯃꯣꯏꯒꯤ ꯁꯨꯝ ꯀꯩꯅꯣ ꯏꯃꯥꯟꯅꯕꯩ ꯃꯌꯥꯝꯕ ꯑꯣꯏꯕ ꯃꯣꯏꯗꯣ ꯑꯗꯨ ꯈꯔ ꯂꯥꯛꯑꯝꯕ ꯇꯝꯃꯛꯄꯁꯨ ꯍꯥꯟꯅꯗꯤ ꯇꯝꯃꯦꯑꯦꯕ ꯀꯣꯂꯦꯖꯄꯨꯗꯤ
ꯑꯥ
ꯑꯥꯎ ꯗꯤ ꯑꯦꯝꯁꯦ ꯍꯥꯟꯅ ꯇꯝꯃꯛꯄ ꯃꯤꯅꯕꯨꯗꯤ ꯑꯗꯨꯝ ꯅꯨꯡꯉꯥꯏꯕꯖꯥꯠꯅꯤ ꯅꯨꯡꯉꯥꯏꯇꯕꯅꯤꯗ ꯌꯥꯝ ꯀꯟꯅ ꯈꯣꯏ ꯇꯝꯃꯛꯄꯗꯁꯨ ꯅꯨꯡꯉꯥꯏꯇꯦ ꯁꯨꯝ ꯑꯦꯝ ꯌꯨꯒꯤ ꯑꯩꯈꯣꯏ ꯗꯤꯄꯥꯔꯠꯃꯦꯟꯗꯣ ꯌꯥꯝ ꯅꯨꯡꯉꯥꯏꯕ ꯍꯥꯏꯇꯥꯔꯦ ꯏꯪ ꯆꯦꯜꯂ ꯑꯣꯖꯥꯁꯨ ꯌꯥꯝꯃꯦꯕ ꯑꯗꯨꯗꯒꯤ ꯑꯗꯨꯝ ꯊꯣꯛꯂꯛꯑꯒ ꯑꯃꯨꯛ ꯁꯣꯝꯗ ꯆꯠꯀꯥꯟꯗꯗꯤ ꯑꯣꯖꯥꯒꯤ ꯔꯨꯝꯐꯧ ꯂꯩꯇꯦꯕ ꯑꯥ
ꯑꯗꯨꯅ ꯌꯥꯝ ꯅꯨꯡꯉꯥꯏꯇꯕ ꯍꯥꯏꯇꯥꯔꯦ ꯑꯣꯖꯥꯁꯨ ꯃꯁꯛꯀ ꯏꯈꯪ ꯈꯪꯗꯕꯗꯣ ꯏꯁꯥꯒꯤ ꯒꯥꯏꯠꯄꯨꯗꯤ ꯈꯪꯉ‌ꯦ ꯑꯗꯨꯒ ꯑꯇꯣꯞꯄ ꯑꯣꯖꯥꯈꯩꯗꯨꯗꯤ ꯑꯃꯅꯤ ꯈꯛꯇꯪꯅꯦꯕ ꯈꯪꯉꯤꯁꯦ ꯑꯝꯇ ꯈꯪꯗ꯭ꯔꯦꯕ ꯃꯁꯛ
ꯑꯩꯈꯣꯏꯅ ꯑꯗꯨꯝ ꯌꯥꯝ ꯐꯖꯅꯁꯨ ꯀꯩꯅꯣ ꯇꯧꯗꯕꯅꯦ ꯗꯤ ꯑꯦꯝꯁꯦ ꯃꯥꯁꯇꯔꯒꯨꯝꯕ ꯄꯤ ꯑꯩꯩꯆ ꯗꯤꯒꯨꯝꯕꯁꯦ ꯀꯌꯥ ꯐꯖꯅ ꯇꯧꯗꯝꯅꯤ ꯎꯝ ꯑꯦꯝ ꯌꯨꯗꯅ ꯀꯃꯥꯏꯅ ꯇꯧꯍꯧꯗꯅ ꯅꯦꯠ ꯀꯩꯀꯥ ꯊꯥꯍꯧꯗꯕꯩꯔꯥ ꯀꯩꯒꯤꯅꯣ ꯗꯤ ꯑꯦꯝꯗ ꯑꯣꯏꯅ ꯇꯝꯃꯤꯁꯤꯅ ꯌꯨ ꯇꯝꯗꯕꯤꯗ ꯑꯩ ꯅꯦꯠꯄꯨꯗꯤ ꯀ꯭ꯂꯤꯌꯥꯔ ꯑꯣꯏꯔꯦꯕꯀꯣ ꯑꯥ ꯏꯁꯂ‌ꯦꯠꯁꯨ ꯑꯥ ꯑꯗ ꯑꯦꯝ ꯌꯨꯒꯤ ꯀꯧꯔꯛꯇ꯭ꯔꯤꯉꯩꯗ ꯗꯤ ꯑꯦꯝꯅ ꯍꯥꯟꯅ ꯀꯧꯔꯛꯑꯦꯕ ꯑꯗꯩꯗꯤ ꯗꯤ ꯑꯝꯇ ꯊꯥꯖꯤꯜꯂꯨꯔꯦ ꯈꯜꯂꯛꯑꯦ ꯑꯦꯝ ꯌꯨꯒꯤꯅ ꯍꯧꯖꯤꯛꯇ ꯀꯧꯔꯒ ꯀꯣꯁ ꯋꯥꯛ ꯇꯧꯗ ꯉꯥꯢꯔꯤ ꯃꯣꯢꯒꯤ ꯀꯩꯅꯣꯁꯦ ꯃꯅꯤꯄꯨꯔꯤꯁꯨ ꯍꯥꯏꯖꯕꯩ ꯀꯩꯅꯣꯗꯤ ꯋꯥꯡꯕ꯭ꯔꯥꯗ ꯃꯣꯏꯒꯤ ꯀꯩꯅꯣꯒꯨꯝꯕ ꯋꯥꯡ ꯃꯥꯜꯂꯦꯀꯣ ꯀꯥꯠ ꯑꯣꯞꯁꯦ ꯋꯥꯡ ꯃꯥꯜꯂꯦꯀꯣ ꯀꯥꯠ ꯑꯣꯞ ꯌꯥꯝ ꯀꯥꯟꯅ ꯋꯥꯡꯕ ꯑꯣꯢꯗꯦ ꯀꯩꯅꯣꯒꯨꯝꯕꯗꯣ ꯑꯩꯈꯣꯏꯒꯤ ꯃꯥꯢꯇꯔ ꯇꯧꯕꯒꯤ ꯁꯤ ꯁꯤꯌꯤ ꯇꯤꯒꯨꯝꯕ ꯊꯥꯕꯗꯣ
ꯎꯝ
ꯎꯝ ꯑꯗꯨꯢ ꯀꯥꯠ ꯑꯣꯞꯇꯣ ꯍꯟꯗ꯭ꯔꯦꯠ ꯍꯟꯗ꯭ꯔꯦꯠ ꯁꯤꯛꯁ ꯍꯥꯏꯕ ꯍꯟꯗ꯭ꯔꯦꯠ ꯇꯦꯟ ꯍꯥꯏꯕꯔꯥ ꯑꯗꯨꯃꯥꯏꯅ ꯑꯣꯏ ꯍꯥꯢꯐꯦꯠ ꯍꯥꯏꯅꯕ ꯊ꯭ꯔꯤ ꯍꯟꯗ꯭ꯔꯦꯒꯤ ꯃꯅꯦꯡꯗ ꯑꯣꯢꯔꯝꯅꯤ ꯑꯗꯣ ꯊ꯭ꯔꯤ ꯍꯟꯗ꯭ꯔꯦꯗꯅꯦꯕ ꯑꯗꯨꯕꯨꯗꯤ ꯑꯗꯨ ꯑꯣꯏꯁꯨ ꯑꯇꯣꯞꯄ ꯗꯤꯄꯥꯔꯠꯃꯦꯟꯇꯦꯜ ꯇꯤ ꯑꯃꯨꯛ ꯑꯩꯈꯣꯏꯒꯤ ꯁꯤꯛꯁꯇꯤ ꯁꯕꯦꯟꯇꯤ ꯁ꯭ꯋꯥꯏꯗꯗꯤ ꯑꯗꯨꯝ ꯂꯧꯅꯕꯅꯦꯕ ꯑꯗꯨꯃꯗꯤ ꯈꯪꯗ꯭ꯔꯦ ꯀꯩꯀꯩꯒ ꯇꯝꯒꯦ ꯃꯣꯏꯅ ꯇꯝꯕꯁꯦ ꯇꯝꯕꯗꯤ ꯂꯣꯏ ꯁꯨꯔꯦꯗ ꯎꯝ
ꯑꯗꯨꯝ ꯀꯩꯅꯣ ꯁꯣꯁꯤꯌꯣꯂꯣꯖꯤꯗ ꯇꯝꯃꯤꯕ ꯐꯦꯃꯤꯂꯤꯖꯝ ꯑꯣꯏꯔꯣ ꯑꯃ ꯑꯣꯏꯔꯣ ꯏꯁꯇ꯭ꯔꯛꯆꯔꯦꯂꯤꯖꯝ ꯑꯣꯏꯔꯣ ꯑꯗꯨꯒꯨꯝꯕꯁꯨ ꯑꯗꯨꯝ ꯇꯝꯃꯦꯕ ꯀ꯭ꯔꯤꯇꯤꯁꯤꯖꯝ ꯍꯥꯏꯇꯥꯔꯦ ꯑꯗꯨꯒ ꯀ꯭ꯔꯤꯇꯤꯁꯤꯖꯝꯗꯨꯁꯨ ꯑꯃꯨꯛ ꯋꯦꯁ ꯇ꯭ꯔꯟꯒꯤ ꯀ꯭ꯔꯤꯇꯤꯁꯤꯖꯝ ꯏꯟꯗꯤꯌꯥꯟ ꯀ꯭ꯔꯤꯇꯤꯁꯤꯖꯝ ꯑꯃ ꯑꯗꯨꯝ ꯇꯝꯃꯦꯕ ꯑꯁ ꯑꯩ ꯈꯣꯟꯖꯦꯜ ꯇꯥꯖꯕꯖꯦ ꯌꯥꯝ ꯅꯨꯡꯉꯥꯏꯇ꯭ꯔꯦ ꯉꯥꯏꯔ ꯉꯥꯏꯔ ꯑꯃꯨꯛ ꯉꯥꯡꯉꯦꯕ ꯑꯩ ꯏꯊꯥꯟꯗ ꯇꯥꯕꯁꯦ
ꯅꯝꯕꯔ ꯑꯃ ꯂꯥꯊꯣꯔꯛꯒꯦ
ꯍꯜꯂꯣ
ꯍꯜꯂꯣ ꯍꯜꯂꯣ ꯇꯥꯏ ꯇꯥꯏ ꯃꯊꯪ ꯅꯝꯕꯔ ꯑꯃ ꯍꯥꯏꯔꯛꯀꯦ ꯑꯗꯨꯗ ꯑꯣꯏꯅ ꯌꯦꯡꯉꯣ ꯍꯣꯏ ꯃꯊꯪ ꯅꯪꯅ ꯑꯃꯨꯛ ꯇꯧꯒꯦꯁꯨ ꯇꯧꯔꯛꯑꯣ ꯑꯩꯒꯤꯗꯣ ꯇꯧꯔ ꯍꯣꯏ ꯌꯦꯡ ꯑꯩ ꯍꯥꯏꯔꯛꯑꯒꯦ ꯑꯗꯨꯝ ꯂꯣꯏꯔ ꯍꯥꯏꯅꯔꯁꯤ ꯑꯗꯨꯒ ꯀꯜꯆꯔꯖꯨ ꯇꯝꯃꯦꯗꯅ ꯃꯣꯔꯗ꯭ꯔꯟ ꯂꯤꯇ꯭ꯔꯦꯆꯔ ꯑꯣꯜ ꯂꯤꯇꯔꯦꯆꯔ ꯑꯗꯒꯤ ꯂꯒ꯭ꯋꯁꯇꯤꯛꯁ
ꯑꯗꯨꯃꯥꯏꯅ ꯈꯔ ꯑꯗꯨꯝ ꯇꯝꯃꯦ ꯃꯌꯥꯝ
ꯅꯍꯥꯟ ꯏꯪꯂꯤꯁ ꯗꯤꯄꯥꯔꯠꯃꯦꯟꯗ ꯀꯩꯅꯣ ꯃꯥꯁꯇꯔ ꯂꯣꯏꯕ ꯑꯃ ꯑꯦꯝ ꯌꯨꯗ ꯃꯥꯒ ꯋꯥꯔꯤ ꯁꯥꯟꯅꯕ ꯁꯨꯝ ꯃꯥꯅ ꯍꯥꯏꯅꯤ ꯄꯨꯔꯥ ꯑꯩꯈꯣꯏꯒꯤ ꯃꯅꯤꯄꯨꯔꯤ ꯗꯤꯄꯥꯔꯠꯃꯦꯟꯒ ꯏꯪꯂꯤꯁ ꯗꯤꯄꯥꯔꯠꯃꯦꯟꯒꯁꯦ ꯑꯦꯟ ꯇꯤꯅꯤꯌꯦ ꯑꯦꯝ ꯌꯨꯁꯦ ꯈꯗꯦ ꯑꯗꯨꯗꯤ ꯏꯁꯩꯒꯨꯝꯕ ꯀꯩꯅꯣꯒꯨꯝꯕ ꯇꯧꯕꯁꯦ ꯎꯝ ꯐꯪꯁꯟꯒꯨꯝꯕ ꯇꯧꯔꯤꯁꯦ ꯍꯥꯏꯗꯤ ꯏꯪꯂꯤꯁꯀꯤꯗꯨꯅ ꯑꯃꯨꯛ ꯔꯣꯛꯀꯤꯒꯨꯝꯕ ꯑꯗꯨꯒꯨꯝꯕ ꯁꯥꯀꯠꯂꯛꯇꯣꯏꯅꯤꯌꯦ ꯃꯅꯤꯄꯨꯔ ꯗꯤꯄꯥꯔꯠꯃꯦꯟꯁꯤꯗ ꯑꯃꯨꯛ ꯑꯩꯈꯣꯏ ꯁꯋꯥꯥꯏꯒꯤ ꯑꯣꯏꯕꯅꯤꯅ ꯁꯪꯉꯛ ꯇꯣꯏꯁꯦ ꯑꯗꯨ ꯆꯍꯤ ꯈꯨꯗꯤꯡꯒꯤ ꯑꯗꯨꯝ ꯇꯧꯋꯦꯒꯥꯏ ꯃꯥꯅ ꯍꯥꯏ
ꯎꯝ ꯑꯗꯣ ꯑꯩꯈꯣꯏꯒꯤꯅ ꯑꯃꯨꯛ ꯍꯦꯟꯅ ꯂꯨꯗꯣꯏꯅꯦꯕ ꯂꯨꯗꯣꯢꯅꯦꯗꯤ ꯏꯪꯂꯤꯁ ꯂꯤꯇ꯭ꯔꯦꯆꯔꯗꯨꯁꯨ ꯇꯝꯗꯣꯏꯅꯦ ꯑꯩꯈꯣꯏꯗꯤ ꯏꯟꯗꯤꯌꯥꯟ ꯂꯤꯇ꯭ꯔꯦꯆꯔ ꯑꯗꯨꯁꯨ ꯇꯝꯗꯣꯏꯅꯦ ꯕꯦꯡꯒꯣꯂꯤ ꯑꯣꯏꯔꯣ ꯁꯪꯁꯀ꯭ꯔꯤꯠ ꯑꯣꯏꯔꯣ ꯇ꯭ꯔꯥꯟꯁꯂꯦꯁꯟ ꯑꯣꯏꯅ ꯍꯥꯏꯇꯥꯔꯦ ꯔꯦ ꯑꯗꯩ ꯑꯐ꯭ꯔꯤꯀꯥꯟ ꯂꯤꯇꯔꯦꯆꯔꯖꯨ ꯇꯝꯃꯤ ꯑꯗꯩ ꯃꯦꯟ ꯑꯣꯏꯅ ꯇꯝꯕꯗꯨꯝ ꯅꯣꯏ ꯎꯔꯗꯨꯒꯨ ꯇꯝꯂꯤꯕꯣ ꯃꯣꯏꯅ ꯑ ꯂꯧꯕꯅ ꯃꯣꯏꯒꯤ ꯂꯣꯟꯗ ꯇꯝꯗ꯭ꯔꯁꯨ ꯇ꯭ꯔꯥꯟꯁꯂꯦꯁꯟ ꯑꯣꯏꯅ ꯍꯥꯏꯇꯥꯔꯦ ꯑꯗꯨꯃ ꯀꯩꯅꯕ ꯌꯥꯗꯦꯕ ꯆꯥꯟꯁ ꯂꯩ ꯃꯥꯜꯂꯦꯀꯣ ꯑꯩꯈꯣꯏꯒꯤ ꯇ꯭ꯔꯥꯟꯁꯂꯦꯇꯔꯒꯨꯝꯕ ꯑꯣꯏꯕ ꯌꯥꯕꯒꯤ
ꯍꯣꯏ
ꯍꯣꯏ ꯑꯗꯨꯒꯨꯝꯕꯁꯨ ꯑꯗꯨꯝ ꯀꯧ ꯃꯥꯜꯂꯦꯀꯣ
ꯎꯝ
ꯂꯧꯀꯨꯝ ꯕꯖꯦ ꯌꯦ ꯁꯤꯁꯦ ꯀꯌꯥ ꯀꯌꯥꯝꯗꯤ ꯀꯨꯏꯔꯒꯦ ꯇꯧꯔꯛꯏꯁꯦ ꯆꯍꯤ ꯊꯥ ꯇꯔꯨꯛ ꯈꯛ ꯉꯥꯏꯔꯦ ꯍꯟꯗꯛꯇ ꯊꯥ ꯇꯔꯨꯛꯀꯤ ꯄ꯭ꯔꯣꯒ꯭ꯔꯦꯁ ꯔꯤꯄꯣꯔꯠ ꯄꯤꯈꯠ ꯈꯤꯗ ꯉꯥꯏꯔꯤ ꯃꯥꯁ ꯇꯔꯤꯛ ꯀꯝ ꯀꯥꯟ ꯂꯣꯏꯕꯣꯏꯗꯣꯏꯕ ꯑꯗꯨꯗꯤ ꯑ ꯇꯣꯏꯟꯇꯤ ꯊ꯭ꯔꯤꯒꯤ ꯕꯦꯁꯇꯤ ꯑꯣꯏꯗꯣꯏꯅꯦꯕꯀꯣ ꯑꯗꯨꯒ ꯇꯣꯏꯟꯇꯤ ꯐꯣꯔꯗ ꯑꯦꯛꯖꯥꯝ ꯍꯥꯏꯗꯣꯛꯑꯒ ꯂꯣꯏꯁꯟꯕꯗꯣ ꯎꯝ ꯀꯃꯥꯏꯅ ꯇꯧꯒꯦ ꯑꯗꯨꯒ ꯇ꯭ꯋꯦꯟꯇꯤ ꯐꯥꯏꯚꯇꯅ ꯑꯃꯨꯛ ꯄꯤ ꯑꯩꯆ ꯗꯤꯒꯤ ꯀꯣꯔꯁ ꯋꯥ ꯀꯩ ꯀꯩꯃꯨꯛ ꯇꯧꯔꯦ ꯑ ꯊꯂꯁꯦ ꯑꯦꯁ ꯇꯤ ꯑꯃ ꯑꯣꯏꯦꯗꯅ ꯆꯪꯕꯁꯦ ꯅꯦꯠ ꯊꯥꯔꯒ ꯑꯗꯨꯝ ꯆꯪꯕ꯭ꯔꯥ ꯅꯠꯇ꯭ꯔꯒ ꯃꯣꯏꯒꯤ ꯃꯣꯏꯟꯗꯤ ꯑꯦꯝꯒꯤ ꯑꯣꯏꯅ ꯀꯧꯔꯛꯄꯗ ꯑꯗꯨꯗ ꯆꯪꯤꯔꯣ ꯀꯃꯥꯏꯅ ꯇꯧꯅꯣ ꯗꯤ ꯑꯦꯝꯒꯤ ꯀꯣꯛꯄꯗꯣ ꯊꯥꯔꯦ ꯑꯗꯨꯒ ꯏꯟꯇꯔꯚꯤꯌꯨ ꯆꯪꯉꯒ ꯑꯗꯨꯃꯥꯏꯅ ꯇꯧꯔ ꯆꯪꯈꯤꯕ ꯄꯤ ꯑꯩꯆ ꯗꯤ ꯆꯪꯉꯕ ꯃꯇꯨꯡꯗ ꯀꯣꯟꯅ ꯐꯥꯎꯕꯅꯦꯕ ꯀꯩꯅꯣꯗꯤ ꯌꯦ ꯇ꯭ꯋꯦꯟꯇꯤ ꯐꯥꯏꯚꯇ ꯐꯥꯎ
ꯖꯤ ꯑꯥꯔ ꯑꯦꯞꯁꯦ ꯇ꯭ꯔꯥꯏ ꯇꯧꯁꯤꯔꯅ ꯈꯟꯕꯅꯦ ꯍꯟꯗꯛ ꯊꯠ ꯊꯥꯍꯧꯗ꯭ꯔꯦ
ꯈꯔ ꯁꯥꯕꯒ ꯂꯥꯏꯔꯤꯛ ꯄꯥꯅꯤꯡꯗꯕꯒ ꯅꯦꯠꯀꯤꯗꯤ ꯀꯩꯅꯣ ꯐꯪꯕ꯭ꯔꯥ ꯏꯁꯀꯣꯂꯥꯔꯁꯤꯞꯁꯨ ꯀꯩꯅꯣ ꯀꯌꯥ ꯑꯣꯏꯒꯦ ꯏꯁꯀꯣꯂꯔꯁꯤꯞꯁꯨ ꯀꯝꯗꯤꯌꯦ ꯍꯟꯇꯛ ꯏꯁꯇꯥꯞꯄꯦꯟ ꯄꯤꯅꯕꯅꯤ ꯀꯟ ꯇꯧꯔꯤ ꯏꯁꯇꯥꯏꯞ ꯄꯦꯟꯒꯤꯁꯦ ꯑꯃ ꯂꯨꯄꯥ ꯂꯤꯁꯤꯡ ꯅꯤꯄꯥꯥꯟꯃꯨꯛ ꯃꯨꯛꯀ ꯄꯤ ꯍꯥꯏꯕꯗꯣ
ꯍꯣꯏ
ꯊꯥꯈꯤ ꯍꯥꯏꯕ꯭ꯔꯥ
ꯍꯣꯏ
ꯍꯣꯏ ꯑꯗꯨꯃꯥꯏꯅ ꯄꯤꯕꯗꯣ ꯄꯤꯗꯦ ꯍꯥꯏꯔꯛꯑꯕ ꯄꯤꯅꯕꯅ ꯇꯧꯔꯤ ꯍꯥꯏꯗꯤ ꯏꯝ ꯄꯨꯂꯞꯀꯤ ꯑꯣꯏꯅꯔ ꯅꯠꯇ꯭ꯔꯒ ꯑꯦꯝ ꯌꯨꯒꯤꯗꯤ ꯄꯤꯕ꯭ꯔꯥ ꯑꯗꯨꯝ ꯗꯤ ꯑꯦꯝꯒꯤ ꯄꯤꯗ꯭ꯔꯤꯕꯥ ꯀꯃꯥꯏ ꯇꯧꯏꯅꯣ ꯑꯦꯝ ꯌꯨꯒꯤꯗꯤ ꯑꯗꯨꯝ ꯄꯤꯕꯅꯦꯕꯀꯣ ꯁꯦꯟꯇꯔꯗ ꯑꯗꯨꯝ ꯑꯗꯨꯝ ꯐꯪꯕꯅꯦꯕ ꯑꯦꯝ ꯌꯨꯒꯤ ꯃꯈꯥ ꯇꯧꯕꯗꯤ ꯑ ꯗꯤ ꯑꯦꯝꯒꯤꯁꯦ ꯍꯥꯟꯅ ꯃꯃꯥꯡꯗ ꯑꯝꯇ ꯐꯪꯉꯝꯗ꯭ꯔꯤꯕ ꯍꯟꯗꯛꯇ ꯚꯥꯖꯦꯠꯇ ꯍꯥꯞꯄꯒ ꯄꯤꯅꯕꯅ ꯀꯟꯅꯥ ꯇꯧꯔꯤꯕ ꯌꯨꯅꯤꯚꯔꯁꯤꯇꯤꯒꯤ ꯑꯗꯨꯗꯩꯅꯦ ꯃꯥꯏꯀꯩꯗꯒꯤꯗꯤ ꯑꯗꯨꯝ ꯆꯦ ꯆꯥꯡ ꯁꯨꯕ ꯀꯩꯀꯩ ꯂꯣꯏꯔꯦꯕ ꯑꯗꯨꯒ ꯕꯔꯃꯦꯟꯀꯤ ꯈꯇꯝꯅꯔꯦ ꯑꯣ ꯚꯦꯔꯤꯐꯥꯏ ꯇꯧꯗꯧ ꯋꯥꯠꯂꯤꯕ
ꯍ
ꯍ ꯍꯣꯏ ꯏꯃꯨꯡꯒꯤꯗꯤ ꯑꯗꯨꯃꯥꯏꯅ ꯂꯤꯁꯤꯡ ꯅꯤꯄꯥꯜꯗꯣ ꯐꯪꯗꯦ ꯍꯥꯏꯕꯗꯣ ꯇꯥꯗꯦꯕ ꯂꯣꯏ ꯐꯪꯅꯕ ꯃꯥꯜꯂꯦꯕ ꯐꯪꯗꯣꯏꯅꯦ ꯃꫭꯏꯒꯤꯗꯤ ꯎꯝ ꯑꯗꯨ ꯑꯦꯝ ꯌꯨꯗ ꯍꯥꯏꯔꯁꯨ ꯍꯟꯇꯛ ꯑꯅꯧꯕ ꯀꯧꯔꯤꯖꯤꯡꯁꯦ ꯎꯝ ꯃꯤ ꯍꯨꯝꯐꯨ ꯂꯧꯒꯤꯝꯅꯦꯕ ꯀꯣꯂꯦꯖꯀꯤ ꯃꯈꯥꯗ ꯑꯗꯨꯝ ꯊꯥꯗꯈꯤꯗꯣꯏꯅꯦꯕ ꯍꯥꯏꯗꯤ ꯀꯣꯂꯦꯁꯀꯤ ꯑꯣꯖꯥꯈꯩꯒꯤꯗꯣ ꯑꯗꯨꯒꯤ ꯃꯈꯥꯗ ꯇꯧꯍꯟꯈꯤꯗꯣꯏꯅꯦꯕ ꯑꯗꯨ ꯃꯣꯏꯗꯤ ꯐꯪꯉꯣꯏꯅꯗꯤ ꯍꯥꯏ ꯑꯦꯝ ꯌꯨꯒꯤ ꯑꯣꯖꯥꯒꯤ ꯃꯈꯥ ꯇꯧꯔꯗꯤ ꯐꯪꯗꯣꯏꯕ ꯑꯗꯨꯒ ꯀꯣꯂꯦꯖꯀꯤ ꯑꯣꯖꯥ ꯃꯈꯥꯗ ꯇꯧꯔꯗꯤ ꯐꯪꯉꯣꯏꯗꯣꯏꯕ ꯑꯣ ꯀꯣꯂꯦꯖ ꯑꯦꯝ ꯌꯨꯒꯤ ꯃꯈꯥꯗ ꯂꯩꯕ ꯀꯣꯂꯦꯖꯁꯤꯡꯗꯣ ꯃꯗꯨꯒꯤ ꯑꯣꯖꯥ
ꯍꯣꯏ
ꯃꯈꯥꯗ ꯑꯃꯨꯛ ꯇꯧꯍꯟꯕ ꯍꯥꯏꯇꯥꯔꯦꯀꯣ ꯍꫭꯏ‌ꯎꯝ